ꯑꯣ
ꯆꯥꯛꯆꯥꯥꯔꯕ꯭ꯔꯣ
ꯇꯥꯕ꯭ꯔꯣ
ꯇꯥꯏ
ꯃꯔꯨꯞ ꯇꯥꯄ꯭ꯔꯣ
ꯇꯥꯏꯌꯦ
ꯅꯪꯒꯤ ꯀꯩꯅꯣꯁꯦ ꯐꯣꯟꯁꯦ ꯅꯪꯒꯤꯔꯥ ꯌꯥꯗꯕꯩꯔꯥ ꯀꯩꯅꯣ ꯐꯣꯟꯁꯤꯦ ꯃꯈꯣꯟ ꯌꯥꯝ ꯄꯤꯛꯑꯦ
ꯎ ꯄꯤꯛꯂꯁꯅꯨ
ꯇꯥꯗꯤ ꯇꯥꯔꯕ ꯅꯠꯇ꯭ꯔꯣ
ꯇ ꯀꯩꯗꯧꯔꯤꯅꯣ
ꯅꯪꯒꯤ ꯐꯣꯟꯗꯣ ꯅꯥꯀꯣꯡ ꯃꯌꯥꯗ ꯊꯝꯃꯣ ꯅꯠꯇ꯭ꯔꯗꯤ ꯌꯥꯗꯕꯅꯦ ꯀꯩꯅꯣ ꯃꯣꯏꯒꯤ ꯀꯩꯅꯣ ꯍꯥꯞꯄꯁꯨ ꯌꯥꯗꯦ ꯍꯌꯦꯡ ꯅꯥꯀꯣꯡꯗ ꯊꯤꯡꯖꯤꯡꯕꯗ ꯍꯥꯞꯄꯗꯨꯁꯨ ꯑ
ꯑꯩ ꯇꯥꯏꯅ
ꯀꯩꯅꯣꯁꯨ ꯌꯥꯎꯗꯦ ꯑꯗꯨꯅ ꯆꯥꯛ ꯆꯥꯔꯕꯣ
ꯆꯥꯗ꯭ꯔꯦ ꯊꯣꯡꯕꯨ ꯊꯣꯡꯗ꯭ꯔꯤꯗ
ꯆꯥꯛꯇꯤ ꯊꯣꯡꯉꯕ꯭ꯔꯣ
ꯊꯣꯡꯗ꯭ꯔꯤ ꯑꯩꯗꯣ ꯉꯔꯥꯡ ꯀꯔꯤꯔꯣ ꯌꯦꯉꯨꯕꯒꯤ ꯍꯧꯒꯠꯄꯗꯣ ꯊꯦꯡꯕ
ꯅꯪꯒꯤ ꯕꯣꯂꯨꯝꯗꯣ ꯈꯔ ꯂꯩꯈꯠꯂꯣꯕ ꯍꯥꯏꯗꯤ ꯀꯩꯅꯣꯒꯤꯗꯣ ꯐꯣꯟꯒꯤꯗꯣ
ꯁꯦ ꯑꯗꯨꯝ ꯂꯩꯈꯠꯂꯕꯅꯤ ꯑꯗꯨꯐꯥꯎ ꯌꯥꯗ꯭ꯔꯦ ꯈꯪꯗ꯭ꯔꯦ ꯑꯩ
ꯑꯣꯍꯣꯏ ꯇꯥꯔꯦ ꯍꯧꯖꯤꯛꯄꯨꯗꯤ ꯑꯗꯨ ꯀꯟꯅ ꯀꯟꯅ ꯉꯥꯡꯉꯨ ꯈꯔ
ꯑꯣ ꯑꯩꯁꯦ ꯀꯥꯟꯆꯤꯄꯨꯔ ꯐꯨꯔ ꯄꯨꯈꯠꯂꯛꯇꯗꯣꯔꯕ꯭ꯔꯥ
ꯅꯪ ꯉꯁꯤ ꯀꯔꯤ ꯀꯔꯤ ꯇꯧꯗꯣꯏꯅꯣ
ꯑꯩꯁꯦ ꯈꯪꯗꯦ ꯀꯩꯗꯧꯗꯣꯏꯅꯣ ꯈꯪꯗꯦ
ꯍꯧꯖꯤꯛꯇꯤ ꯀꯔꯤ ꯇꯧꯔꯝꯃꯤꯅꯣꯕ ꯅꯪꯁꯦ
ꯑꯩꯁ ꯑꯩꯈꯣꯏ ꯆꯦꯒ ꯋꯥꯔꯤ ꯁꯥꯔꯝꯃꯦ ꯑꯗꯨꯀꯥꯟꯗ ꯅꯉꯣꯟ ꯅꯃꯀ ꯀꯣꯜ ꯇꯧꯔꯛꯏꯁꯤꯅꯦ
ꯑꯗꯨꯗꯤ ꯀꯩꯅꯣ ꯆꯥꯛꯇꯤ ꯆꯥꯔꯕꯣ
ꯆꯥꯛ ꯊꯣꯡꯗꯕ ꯀꯃꯥꯏꯅ ꯆꯥꯔꯤꯔꯣ ꯉꯥꯎꯔꯔꯣ
ꯆꯥꯛ ꯀ ꯀꯔꯤ ꯌꯦꯟꯁꯥꯡ ꯆꯥꯔꯕꯅꯣ
ꯑꯗꯨꯁꯨ ꯊꯣꯡꯗ꯭ꯔꯔꯤ ꯒꯥꯔꯤ ꯊꯣꯡꯗꯣꯏꯅꯣ ꯈꯪꯗ꯭ꯔꯔꯤ
ꯅꯪꯅ ꯊꯣꯡꯉꯦ
ꯑꯩꯅ ꯊꯣꯡꯅꯣ ꯀꯅꯥ ꯊꯣꯡꯗꯣꯏꯅꯣ
ꯎꯝ
ꯅꯪꯗꯤ ꯀꯩꯗꯧꯔꯤꯅꯣ
ꯉꯁꯤꯗꯤ ꯀꯔꯥꯏ ꯀꯔꯥꯏꯗ ꯆꯠꯇꯣꯏꯕ ꯆꯠꯐꯝ ꯀꯩꯊꯦꯜꯒ ꯆꯠꯀꯗ꯭ꯔꯣ ꯅꯠꯇ꯭ꯔꯒꯅ ꯀꯣꯏꯕꯒ ꯁꯨꯝ ꯆꯠꯊꯣꯛꯎꯒꯗ꯭ꯔꯣ
ꯑꯗꯨꯝ ꯂꯩꯒꯅꯤꯗ ꯆꯠꯊꯛꯑꯣꯣꯏꯗ ꯅꯪꯗꯤ ꯀꯩꯗꯧꯔꯤꯅꯣ
ꯂꯥꯏꯔꯤꯛꯇꯤ ꯄꯥꯔꯣꯏꯗ꯭ꯔꯣ ꯉꯁꯤ
ꯑꯩꯅ ꯍꯥꯏꯕꯁꯤꯁꯨ ꯈꯨꯝ ꯈꯨꯝꯔꯣꯏ ꯃꯥꯅ ꯃꯥꯅ ꯑꯗꯨꯝ ꯊꯣꯛꯑꯕ ꯑꯗꯨꯝ ꯈꯨꯝꯔꯛꯑꯦ ꯅꯪꯗꯤ ꯀꯩꯗꯧꯔꯤꯅꯣ ꯍꯥꯏꯕ
ꯑꯣ ꯑꯩꯗꯣ ꯉꯁꯤꯁꯦ ꯑꯩꯁꯦ ꯍꯧꯖꯤꯛ ꯉꯁꯥꯏ ꯑꯌꯨꯛ ꯉꯟꯇꯥꯅ ꯍꯧꯒꯠ ꯂꯩ ꯑꯗꯨꯒ ꯑꯩꯁꯦ ꯍꯧꯖꯤꯛ ꯑꯩ ꯍꯛꯆꯥꯡ ꯁꯥꯖꯦꯜ ꯈꯔ ꯇꯧꯔꯦ ꯑꯗꯨꯒ ꯑꯩ ꯆꯥꯛꯁꯦ ꯊꯣꯡꯗꯣꯛꯈ꯭ꯔꯦ ꯆꯥꯛ ꯊꯣꯡꯕꯁꯦ ꯊꯣꯡꯈ꯭ꯔꯦ ꯑꯗꯨꯒ ꯑꯩ ꯍꯧꯖꯤꯛ ꯑꯩꯒꯤ ꯐꯤꯔꯣꯜ ꯈꯔ ꯂꯣꯏꯁꯜꯂꯦ ꯃ꯭ꯌꯨꯁꯤꯛꯁꯦ ꯑꯩ ꯀꯣꯏꯕ ꯑꯃ ꯆꯠꯀꯅꯤ ꯑꯗꯨ ꯍꯣꯔꯦꯟ ꯅꯨꯃꯤꯗꯥꯡ ꯋꯥꯏꯔꯝ ꯆꯠꯀꯗꯣꯔꯤꯅꯦ ꯑꯗꯨꯅ ꯑꯩ ꯍꯧꯖꯩ ꯑꯗꯨꯒꯤꯗꯃꯛꯇ ꯁꯦꯝ ꯁꯥꯕ ꯍꯧꯖꯤꯛ ꯇꯧꯔꯒ ꯂꯩꯕꯅꯦ
ꯅꯃꯥꯟꯅꯕꯤ ꯅꯃꯥꯟꯥꯟꯕ ꯑꯩꯈꯣꯏꯗ ꯆꯠꯂꯣꯏꯔꯕ
ꯍꯥ
ꯅꯃꯥꯟꯅꯕꯤꯒ ꯅꯃꯥꯟꯅꯕ ꯑꯩꯈꯣꯏ ꯆꯠꯂꯨꯔꯕꯣ
ꯑꯥ ꯏꯃꯥꯟꯅꯕꯤ ꯏꯃꯥꯟꯅꯕ ꯑꯗꯒꯤ ꯏꯃꯥꯟꯅꯕꯒꯤ ꯃꯃꯥ ꯃꯣꯏꯒ ꯀꯩꯅꯣ ꯆꯠꯇꯣꯏꯅꯦ ꯉꯁꯤ ꯑꯩꯈꯣꯏꯒꯤ ꯀꯩꯅꯣꯗ ꯂꯝꯄꯥꯛ ꯑꯃꯗ ꯆꯠꯂꯨꯗꯣꯏꯅꯦ ꯑꯗꯨꯒ ꯁꯤꯡꯖꯨ ꯕꯣꯔꯥ ꯆꯥꯔꯨꯗꯣꯏꯅꯦ
ꯌꯥꯝ ꯍꯥꯎꯋꯅꯤ ꯆꯥꯗꯅꯕ ꯀꯨꯛꯑꯦ ꯑꯗꯨꯗꯣ ꯑꯩꯈꯣꯏꯁꯦ ꯁꯤꯡꯖꯨꯕ꯭ꯔꯥ ꯍꯥꯏꯔꯒ ꯑꯩꯒꯤ ꯏꯃꯥꯟꯅꯕꯁꯤꯡꯅꯀꯣ ꯑꯃꯔꯛꯇ ꯆꯥꯃꯤꯟꯅꯁꯦ ꯍꯥꯏꯔꯒ ꯊꯕꯛ ꯆꯪꯈꯤꯗꯕꯗꯣ ꯑꯗꯨꯒꯤ ꯃꯣꯏꯁꯨꯀꯣ ꯑꯁ
ꯅꯪꯗꯤ ꯉꯁꯤ ꯀꯩꯝ ꯆꯠꯂꯣꯏꯗ꯭ꯔꯣ
ꯈꯪꯛꯇꯤ ꯑꯩ ꯉꯁꯦ ꯁꯤ ꯊꯣꯛꯗꯧꯕ ꯃꯥꯟꯗꯦ
ꯉꯟꯅ ꯍꯧꯒꯠꯂꯨꯕꯒꯤꯔ ꯈꯪꯗꯦ ꯉꯁꯤꯁꯦ ꯑꯃꯨꯛꯅꯤꯡ ꯇꯨꯝꯅꯤꯡꯕ ꯑꯃꯨꯛ ꯐꯥꯎꯔꯛꯑꯦ ꯍꯧꯖꯤꯛꯁꯦ ꯑꯩꯁꯦ ꯇꯨꯝꯁꯤꯜꯂꯗꯤ ꯌꯥꯔꯔꯣꯏ
ꯀꯣꯏꯕ ꯀꯣꯏꯕ ꯆꯠꯀꯅꯤ ꯍꯥꯏꯕꯒꯤ ꯏꯍꯨꯜ ꯑꯃꯗ ꯑꯣꯏꯔꯝꯒꯅꯤ
ꯎꯝ
ꯂꯩꯕ ꯌꯥꯗꯕꯅꯦ ꯆꯠꯅꯤꯡꯕ ꯂꯣꯏꯕꯅꯤ ꯑꯗꯨ ꯅꯨꯃꯤꯠꯀꯁꯦ
ꯑꯣ
ꯎꯝ
ꯑꯗꯨ ꯅꯪꯒꯤꯗꯤ ꯀꯣ ꯀꯩꯅꯣꯒꯨꯝꯕꯗꯤ ꯀꯣꯂꯦꯖꯀꯨꯝꯕꯗꯤ ꯆꯠꯇꯕ꯭ꯔꯥꯕ ꯅꯪꯁꯦ ꯍꯧꯖꯤꯛꯁꯦ
ꯂꯣꯏꯔꯤꯗ ꯂꯥꯏꯔꯤꯛ ꯇꯝꯃꯒ ꯂꯥꯏꯔꯤꯛ ꯇꯝꯂꯒꯁꯨ ꯂꯣꯏꯔꯕꯅꯤꯅ ꯀꯗꯥꯥꯏꯏ ꯆꯠꯇꯗꯣꯏꯅꯣ
ꯂꯥꯏꯔꯤꯛꯇꯨ ꯃꯌꯥꯝ ꯄꯥꯁꯍꯜꯂꯣ ꯑꯐꯥꯎꯕ ꯃꯤ ꯑꯣꯏꯅꯕ
ꯑꯩ ꯇꯁꯦꯡꯅꯀꯣ ꯈꯪꯗꯦ ꯑꯩꯉꯣꯟꯗ ꯌꯥꯝꯅ ꯀꯩ ꯍꯥꯏꯒꯅꯤ ꯊꯕꯛ ꯑꯃ ꯃꯆꯥ ꯑꯃ ꯂꯥꯛꯑꯣ ꯍꯥꯏꯔꯁꯦꯀꯣ ꯍꯥꯏꯕꯗꯤ ꯑꯗꯨꯒꯨꯝꯕ ꯈꯤꯇꯪ ꯀꯩ ꯍꯥꯏꯥꯏꯅꯤ ꯑꯦꯄ꯭ꯂꯥꯏ ꯇꯧꯁꯤꯤꯜꯂꯨꯒꯦ ꯉꯥꯏꯍꯥꯛ ꯇꯪꯗꯕꯨ ꯑꯣꯏꯔꯁꯨ ꯍꯌꯦꯡꯋꯥꯏꯀꯣꯟꯅ ꯑꯩꯅ ꯄꯥꯝꯖꯕ ꯂꯥꯏꯟꯗ ꯀꯣꯟꯅ ꯇꯧꯁꯤꯜꯂꯨꯒꯦ ꯑꯩꯅ ꯈꯟꯉꯒ ꯂꯥꯛꯄ ꯊꯕꯛꯁꯤꯡꯁꯦ ꯑꯦꯞꯄ꯭ꯂꯥꯏ ꯇꯧꯁꯤꯜꯂꯨꯅꯦꯕꯀꯣ ꯍꯦꯛꯇ ꯈꯜꯂꯛꯇꯕ ꯍꯦꯛꯇ ꯈꯜꯂꯛꯇꯕ ꯑꯗꯨꯒꯤ ꯑꯩ ꯀꯩ ꯍꯥꯏꯅꯤ ꯈꯤꯇꯪ ꯀꯩ ꯍꯥꯏꯗꯣꯏꯅꯣ ꯑꯗꯨꯝ ꯅꯨꯡꯉꯥꯏꯇꯕꯗꯣ ꯏꯁꯥꯗꯣ ꯑꯗꯨꯝ ꯇꯧꯕ ꯂꯩꯔꯦꯕ ꯑꯗꯨꯒꯤ ꯑꯩ ꯀꯩ ꯍꯥꯏꯗꯣꯏꯅꯣ ꯈꯪꯗꯦ
ꯍꯣꯠꯅꯕꯗꯤ ꯂꯦꯞꯄ ꯌꯥꯗꯦ ꯍꯣꯠꯅꯕ ꯇꯥꯕꯅꯤ
ꯑꯗꯨꯅꯦ ꯑꯩꯅ ꯃꯔꯛ ꯒꯠꯁꯦ ꯑꯗꯨꯝ ꯍꯥꯏ ꯅꯠꯇ꯭ꯔꯥ ꯃꯤꯁꯤꯡꯅꯒ ꯃꯍꯩ ꯌꯥꯟꯕ ꯍꯩꯕꯁꯦ ꯉꯟꯅꯁꯨ ꯂꯩꯌꯦ ꯊꯦꯡꯁꯨ ꯂꯩ ꯍꯥꯏꯕꯗꯨꯣ ꯀꯌꯥꯃꯨꯛ ꯊꯦꯡꯗ꯭ꯔꯤꯅꯣ ꯈꯪꯗ꯭ꯔꯦ ꯑꯗꯨꯒꯤ ꯑꯩꯁꯦ ꯑꯩꯗꯤ ꯋꯥꯕ ꯑꯃ ꯍꯥꯏꯒꯗ꯭ꯔꯥ ꯇꯧꯔꯦ ꯍꯟꯟꯅ ꯀꯥꯟꯖꯩ
ꯎꯝ
ꯅꯪꯗꯤ
ꯑꯗꯨ ꯀꯩꯅꯣꯝꯃ ꯍꯪꯒꯦ ꯅꯪ ꯀꯩꯅꯣ ꯂꯩ ꯑꯃꯈꯛ ꯍꯪꯒꯦ ꯅꯪ ꯂꯩ ꯃꯃꯤꯡ ꯈꯪꯕ꯭ꯔꯥ ꯂꯩꯗꯣ ꯃꯁꯛ ꯈꯪꯕ꯭ꯔꯥ ꯍꯥꯏꯔꯛꯑꯣ ꯇꯈꯦꯜꯂꯩ ꯀꯧꯕ ꯂꯩꯗꯣ ꯃꯁꯛ ꯈꯪꯕ꯭ꯔꯣ
ꯑꯥ
ꯈꯪꯕ꯭ꯔꯕ
ꯑꯥꯎ
ꯈꯪꯉꯦ
ꯑꯥ
ꯀꯩ ꯃꯆꯨ ꯑꯣꯏꯕꯅꯣ ꯇꯈꯦꯜꯂꯛꯏꯁꯦ ꯈꯪꯕ꯭ꯔꯥ
ꯇꯈꯦꯜ ꯍꯥꯏꯁꯦ ꯋꯥꯏꯠꯀ ꯔꯦꯗ ꯂꯩꯕ ꯅꯠꯇ꯭ꯔꯣ
ꯍꯣꯏ ꯃꯅꯝ ꯀꯌꯥꯝ ꯅꯨꯡꯁꯤꯕꯗꯣ
ꯌꯦꯂꯣꯁ ꯂꯩꯕ ꯅꯠꯇ꯭ꯔꯣ
ꯇꯈꯦꯜ ꯂꯩ ꯅꯥꯆꯣꯝ ꯇꯈꯦꯜ ꯂꯩ ꯅꯥꯆꯣꯝꯒ ꯍꯥꯏꯅꯕꯗꯣ ꯃꯅꯝꯒ ꯌꯥꯝ ꯅꯨꯡꯁꯤꯕꯅꯤ ꯑꯗꯨꯒꯤ ꯇꯈꯦꯜꯂꯩꯗꯨꯒꯤ ꯀꯩꯅꯣꯗꯣ ꯑꯩꯈꯣꯏꯒꯤ ꯃꯔꯨꯗꯣ
ꯑꯥ
ꯍꯥꯏꯗꯤ ꯃꯥꯒꯤ ꯃꯔꯨꯗꯣ
ꯑꯥ
ꯇꯥꯕ ꯅꯠꯇ꯭ꯔꯣ
ꯇꯥꯏꯌꯦ
ꯑꯗꯨꯒꯤ ꯃꯔꯨꯗꯣ ꯀꯩꯅꯣꯗ ꯑꯩꯈꯣꯏꯒꯤ ꯏꯔꯣꯟꯕ ꯏꯔꯣꯝꯕ ꯆꯥꯕꯗ ꯌꯥꯝ ꯍꯥꯎꯕꯅꯦ
ꯍꯥꯥ ꯑꯩ ꯈꯪꯗ꯭ꯔꯦ ꯑꯗꯨꯗꯣ
ꯆꯥꯕ ꯌꯥꯝ ꯍꯥꯎꯕꯅꯦꯕ
ꯑꯩꯗꯨꯗꯤ ꯈ ꯍꯜꯇꯔꯦ
ꯅꯪ ꯈꯪꯗꯕ꯭ꯔꯥ
ꯑ ꯂꯩꯕꯨꯗꯤ ꯈꯪꯉꯦ ꯑꯗꯨ ꯆꯥꯏꯌꯦ ꯆꯥꯠꯇꯦ ꯍꯥꯏꯕꯨꯗꯤ ꯈꯪꯗꯦ ꯑꯩꯈꯣꯏ
ꯑꯗꯣ ꯑꯩꯈꯣꯏꯒꯤ ꯑꯃ ꯂꯩ ꯑꯃ ꯂꯩꯕꯗꯣ ꯂꯩ ꯍꯥꯏꯗꯤ ꯀꯩꯅꯣ ꯂꯩ ꯅꯠꯇꯦ ꯑꯃ ꯑꯩꯈꯣꯏ ꯆꯥꯅꯕ ꯑꯃ ꯂꯩꯕꯗꯣ ꯏꯔꯣꯝꯕꯗ ꯌꯣꯡꯆꯥꯛꯀꯨꯝꯕ ꯏꯔꯣꯝꯕꯗ ꯍꯥꯞꯄ ꯑꯃ ꯃꯔꯨ ꯑꯃ ꯂꯩꯗꯅ
ꯑꯥ ꯈꯪꯉꯤ ꯈꯪꯉꯤ ꯑꯗꯨꯒꯨꯝꯍꯥꯏꯅ ꯇꯧꯕꯗꯔꯥ
ꯍꯣꯏ ꯋꯥ꯭ꯏꯠ ꯀꯂꯔꯒ ꯑꯣꯏꯔꯒ ꯇꯧꯕꯗꯣ
ꯑꯩꯗꯤ ꯍꯅ ꯑꯗꯨ ꯃ
ꯑꯗꯨꯃꯥꯏꯅ ꯀꯩꯅꯣ ꯇꯧꯕꯅꯦꯕ ꯍꯧꯖꯤꯛꯀꯤꯗꯣ ꯇꯈꯦꯜꯂ ꯃꯔꯨꯁꯦ ꯑꯅꯧꯕꯗꯣ ꯑꯗꯨꯃꯥꯏꯅ ꯍꯥꯞꯄ ꯌꯥꯕꯅꯦꯕ ꯑꯗꯨꯀꯥꯟꯗ ꯌꯥꯝ ꯍꯥꯎꯕꯅꯦ ꯇꯈꯦꯜꯂꯩ ꯃꯔꯨꯁꯤꯁꯨ
ꯑꯗꯨ ꯑꯗꯨꯒꯤ ꯃꯅꯝꯗꯣ ꯂꯩꯕꯥꯛꯀꯤ ꯃꯅꯝ ꯅꯝꯃꯦ
ꯎꯝ ꯃꯅꯝꯗꯣ ꯌꯥꯝ ꯅꯨꯡꯁꯤ ꯃꯅꯝꯗꯣ ꯂꯧꯕꯒꯤ ꯋꯥꯅꯤꯗ ꯇꯈꯦꯜꯂꯩꯗꯨꯗꯒꯤ
ꯑꯗꯨ ꯏꯁꯥꯏꯅꯩꯕ ꯃꯤꯁꯤꯡꯅ ꯑꯗꯨ ꯃꯅꯝꯗꯣ ꯌꯥꯝ ꯍꯥꯎꯅ ꯆꯥꯏꯌꯦ ꯍꯥꯏꯒꯠꯇ꯭ꯔꯥ
ꯑꯗꯨꯒ ꯀꯩꯅꯣ ꯑꯩꯈꯣꯏꯅ ꯑꯉꯥꯡ ꯑꯣꯏꯔꯤꯉꯩꯗ ꯑꯩꯈꯣꯏꯒꯤ ꯑꯗꯨꯃꯥꯏꯅ ꯇꯛꯈꯤꯂꯛꯑꯦ ꯃꯔꯨꯗꯣ ꯑꯗꯨꯒ ꯃꯥꯟꯅꯕ ꯄꯣꯠ ꯑꯃꯈꯛ ꯆꯥꯔꯛꯑꯦꯕ ꯑꯩꯈꯣꯏꯒꯤ ꯆꯥꯔ ꯆꯥꯔꯒ ꯁꯨꯝ ꯃꯆꯨꯝꯁꯤ ꯆꯨꯞꯄꯒꯅꯦ ꯑꯗꯨꯝ ꯃꯍꯥꯎꯁꯦ ꯊꯣꯛꯂꯛꯄ ꯍꯥꯏꯇꯥꯥꯔꯦꯅꯦ ꯑꯗꯨ
ꯂꯩꯒꯤ ꯑꯃ ꯑꯣꯏꯔꯝꯒꯅꯤꯌꯦ ꯂꯩꯒꯤ ꯑꯣꯏꯔꯝꯅꯤꯗꯨꯁꯨ
ꯂꯩꯔ ꯀꯔꯤꯅꯣ ꯑꯃ ꯑꯣꯏꯕꯅꯦꯕ
ꯑꯗꯨꯒꯤ ꯑꯣꯏꯕ ꯑꯗꯨꯒꯤ ꯂꯩꯒꯤ ꯀꯔꯤ ꯍꯥꯏꯒꯅꯤ ꯑꯃ ꯐꯨꯠꯂꯒ ꯆꯥꯕꯗꯣ ꯅꯠꯇ꯭ꯔꯣ
ꯎꯝ
ꯈꯪꯉꯤ ꯈꯪꯉꯤꯅꯤ ꯑꯗꯨꯕꯨꯗꯤ ꯀꯩꯒꯤ ꯃꯥꯟꯅꯔꯣꯏꯗꯣꯏꯅꯣ ꯃꯥꯟꯅꯔꯛꯀꯅꯤ ꯑꯗꯨꯝ ꯑꯗꯨꯝ ꯈꯪꯉꯤ ꯑꯗꯨꯗꯤ
ꯍꯣꯏ ꯑꯗꯨꯒꯤꯗꯣ ꯈꯪꯗꯦ ꯑꯗꯨꯗꯣ ꯌꯥꯝꯅ ꯍꯥꯎꯕꯅꯦ ꯑꯗꯨꯒꯤꯗꯨꯁꯨ ꯊꯥꯏꯅ ꯌꯥꯝ ꯆꯥꯔꯛꯑꯦ
ꯍꯣꯏ ꯑꯩ ꯌꯨꯝ ꯆꯠꯁꯤꯔꯛꯈꯕꯅꯤꯗ ꯉꯁꯤ
ꯒꯤ ꯃꯔꯨ ꯀꯃꯥꯏꯅ ꯇꯧꯕꯅꯦꯕ ꯑꯗꯨꯒ ꯎꯒꯤ ꯃꯔꯨꯗꯨꯗ ꯑꯗꯨꯝ ꯍꯥꯏꯗꯤ ꯍꯥꯎꯕ ꯍꯥꯏꯇꯥꯔꯦꯅꯦ ꯃꯍꯤ ꯊꯣꯛꯄꯅꯦꯕ ꯃꯍꯤꯗꯨ ꯆꯨꯞꯄꯒ ꯑꯗꯨꯝ ꯁꯥꯏꯔꯒ ꯃꯍꯤꯗꯣ ꯁꯨꯝ ꯆꯨꯞꯇꯣꯏꯅꯦꯕ ꯑꯗꯨꯗ ꯍꯥꯞꯎꯕꯅꯦ ꯑꯗꯒꯤ ꯀꯩꯅꯣ ꯆꯤꯅꯤ ꯆꯝꯄ꯭ꯔꯥꯗꯨꯗꯤ ꯈꯪꯕ꯭ꯔꯥ ꯃꯅꯝ ꯌꯥꯝ ꯅꯨꯡꯁꯤꯕꯗꯣ
ꯀꯩꯅꯣ ꯑꯩ ꯈꯪꯉꯦꯗꯨꯗꯤ ꯃꯃꯤꯡꯕꯨꯗꯤ ꯇꯥꯏꯌꯦ ꯃꯁꯛ ꯎꯔꯀꯥꯟꯗ ꯈꯪꯒꯅꯤ
ꯑꯣ ꯃꯥꯗꯤ ꯃꯅꯥꯗꯣ ꯒ꯭ꯔꯤꯟ ꯀꯂꯔꯒꯨꯝꯕ ꯑꯣꯏꯔꯒ ꯑꯩꯈꯣꯏꯒꯤ ꯀꯩꯅꯣ ꯇꯧꯕꯅꯦ ꯒ꯭ꯔꯤꯟ ꯀꯂꯔꯒꯨꯝꯕ ꯑꯣꯏꯔꯒ ꯂꯩꯗꯨꯁꯨ ꯒ꯭ꯔꯤꯟ ꯀꯂꯔ ꯑꯣꯏꯕꯅꯦꯕ ꯑꯗꯨꯗꯨꯅꯅꯦ ꯑꯩꯈꯣꯏꯒꯤ ꯂꯩꯁꯦ ꯀꯩꯅꯣ
ꯀꯩꯅꯣ ꯏꯁꯤꯡꯗ ꯇꯤꯡꯉꯀꯥꯟꯁꯦ ꯑꯁꯤꯀꯥꯟꯁꯤꯦ ꯁꯤꯗ ꯃꯅꯝꯁꯦ ꯑꯗꯨꯝ ꯅꯨꯡꯁꯤꯔꯒ ꯂꯩꯗꯣꯏꯅꯦꯕ ꯑꯗꯨꯝ ꯀꯥꯒꯨꯝꯕ ꯇꯦꯕꯜꯒꯨꯝꯕꯗ ꯁꯨꯝ ꯊꯝꯀꯥꯟꯗ ꯑꯩꯈꯣꯏꯒꯤ ꯃꯅꯝ ꯅꯨꯡꯁꯤꯕꯗꯣ
ꯏꯁꯤꯡ ꯏꯁꯤꯡꯁꯤꯗꯒꯤ ꯑꯗꯨꯝꯁ ꯃꯥꯗꯣꯁ ꯀꯩꯅꯣ ꯁꯥꯠꯇꯣꯂꯛꯑꯒ ꯃꯅꯝꯁꯨ ꯅꯨꯡꯁꯤꯕꯅꯦꯕ
ꯑꯩ ꯃꯁꯛ ꯈꯪꯉꯗꯤ ꯃꯁꯛ ꯎꯔꯗꯤ ꯑꯩ ꯈꯪꯉꯔꯣꯏ ꯍꯧꯖꯤꯛ
ꯑꯥ ꯃꯁꯛ ꯎꯔꯗꯤ ꯅꯪ ꯈꯪꯕ ꯌꯥꯏ ꯑꯗ ꯍꯧꯗꯤ ꯌꯥꯝ ꯍꯧꯕꯅꯦ ꯑꯗꯨꯝ ꯌꯥꯝ ꯄꯥꯛꯅꯗꯤ ꯁꯥꯠꯇꯕꯅꯤ ꯃꯣꯏꯒꯤ ꯃꯇꯝ ꯂꯩꯕꯅꯦ ꯆꯤꯡꯗ ꯁꯥꯠꯄ ꯂꯩꯁꯨ ꯆꯤꯡꯗ ꯁꯥꯠꯄ ꯂꯩ ꯃ ꯐꯖ ꯐꯖꯕ ꯌꯥꯝ ꯂꯩꯌꯦ
ꯑꯣꯍꯣꯏ ꯂꯩꯕꯨꯗꯤ ꯌꯥꯝ ꯐꯖꯕꯅꯦ
ꯎꯝ ꯑꯗꯨꯅꯦ ꯆꯤꯡꯗ ꯁꯥꯠꯄ ꯑꯝꯂꯩ ꯐꯖ ꯐꯖꯕ ꯎ ꯃꯊꯛꯇ ꯁꯥꯠꯄ ꯎꯗ ꯅꯞꯄ ꯃꯌꯥꯝ ꯂꯩꯗꯥꯏꯅꯦ
ꯍꯣꯏ ꯑꯗꯨꯁꯤꯡꯗꯣ ꯌꯥꯝꯅ ꯂꯩꯕꯅꯦ ꯑꯗꯨꯗꯣ ꯃꯣꯏꯒꯤꯁꯦ ꯐꯖ
ꯑꯦ ꯂꯣꯏꯁꯤꯜꯂꯁꯦ
ꯄꯨꯡ ꯇꯥꯔꯕ꯭ꯔꯥ
ꯊꯝꯃꯒꯦ ꯎꯝ ꯎꯝ
ꯑꯣ ꯐꯔꯦ ꯊꯝꯃꯦ ꯊꯝꯃꯦ